ꯑ
ꯑ ꯈꯔꯤꯗꯕ꯭ꯔꯣ
ꯀꯩꯁ ꯇꯧꯗꯦ ꯅꯗꯤꯤꯦ
ꯑꯩꯁꯨꯔꯤ ꯁ ꯀ ꯎꯗꯗ
ꯑ
ꯅꯨꯡꯉꯥꯏꯔꯤꯕ꯭ꯔꯣ
ꯍꯣꯏ ꯅꯨꯡꯉꯥꯏꯔꯤꯌꯦꯦ
ꯑ ꯆꯥꯛ ꯍꯖꯥꯡꯒꯤ ꯆꯕ
ꯆꯥꯔꯦ ꯍꯣꯏ
ꯀ ꯃꯊ ꯌꯥꯎꯖꯒꯦꯅ
ꯑ ꯃꯪꯒꯜ ꯑꯣꯏꯅ ꯆꯥꯏ ꯑꯌꯨ
ꯑ ꯍꯕꯗꯉꯦ
ꯍꯥꯎꯗꯗ ꯅꯪꯗꯤ ꯀ ꯏꯟꯁꯥꯡ ꯆꯥꯔꯒꯦ
ꯎꯝ ꯑꯗꯤ ꯏ ꯆꯥꯗ꯭ꯔꯔꯤ ꯏꯒ
ꯑꯣ ꯍꯦꯡꯂ
ꯍꯝ ꯑꯗꯨꯗꯤ ꯑꯗꯨꯝ ꯊꯦꯡꯅ ꯆꯥꯕꯅꯤ ꯑꯌꯨꯛꯀꯤꯗꯤ ꯆꯥꯗ꯭ꯔꯦ ꯄꯨꯡ ꯑꯍꯨꯝ ꯃꯈꯥꯏꯋꯥꯏꯗ ꯑꯗꯨꯝ ꯆꯥꯏꯕ ꯑꯗꯨꯒ ꯑꯣꯒꯤꯦ
ꯌꯥꯝ ꯊꯤꯅ ꯆꯥꯏꯅꯦ
ꯎꯝ ꯊꯦꯡꯅ ꯆꯥꯏꯌꯦ
ꯎꯝ
ꯉꯁꯤꯗꯤ ꯀꯔꯤ ꯀꯔꯤ ꯇꯧꯕ꯭ꯔꯣ ꯅꯪꯗꯤ
ꯎ ꯀꯩꯁꯨ ꯊꯤꯗꯣꯛꯄ ꯇꯧꯗꯦꯗ ꯎꯝ
ꯑꯗꯨꯝ ꯅꯨꯡꯉꯥꯏꯔꯤꯦꯕ꯭ꯔꯣ
ꯍꯣꯏ ꯅꯨꯡꯉꯥꯏ ꯍꯥꯏꯇꯥꯔꯦ
ꯂꯧꯁꯨꯨꯕ ꯆꯠꯇ꯭ꯔ
ꯂꯧ ꯁꯨꯕ ꯆꯠꯇꯦ ꯊꯕꯛ ꯗ ꯆ ꯂꯗꯅꯗ ꯍꯀꯣ ꯍꯧꯖꯤꯛꯀꯥꯟ ꯌꯥꯝ ꯀꯩꯅꯣ ꯇꯧꯕꯗꯣ
ꯃꯄꯥꯅ ꯊꯕꯛ ꯁꯨꯕꯗꯣ ꯑ ꯑꯗꯗ
ꯎꯝ ꯅꯣꯏꯔꯣꯝꯗꯗꯤ ꯑ ꯁꯥꯕ꯭ꯔꯣ
ꯁꯥꯏꯌꯦ ꯌꯥꯝ ꯁꯥꯏꯌꯦ
ꯑꯣ
ꯁꯥꯃꯟꯗꯅ ꯌꯥꯗ꯭ꯔꯦ
ꯃ ꯂꯥꯛꯄꯔꯣ ꯅꯣꯏꯔꯣꯝꯗꯦ
ꯅ ꯀꯩ ꯍꯥꯏꯕ